ꯇꯥꯏ ꯇꯥꯏ
ꯀꯩꯗꯧꯔꯤꯅꯣ
ꯖꯤꯂꯣ
ꯑꯥꯎ ꯐꯠꯇꯦ ꯍꯧꯖꯤꯛ ꯅꯠꯇꯦ ꯉꯁꯥꯏ ꯍꯥꯏꯕꯅꯤꯗ
ꯑ ꯉꯁꯥꯏꯗꯤ ꯗꯥꯟꯁ ꯇꯧꯔ ꯂꯩꯕꯅꯦ
ꯉꯥꯛꯅꯔꯝꯗꯦ
ꯉꯔꯥꯡꯂꯣ ꯉꯔꯥꯡꯅ ꯕꯦꯛ ꯕꯦꯛ ꯐ꯭ꯂꯤꯞ ꯇꯧꯋꯦ
ꯑꯗꯨ ꯑꯗꯨꯒ ꯍꯌꯦꯡꯗꯤ ꯀꯩꯗꯧꯗꯣꯏꯕ
ꯍꯌꯦꯡꯔꯣ ꯍꯌꯦꯡꯁꯦ ꯈꯪꯗꯦꯅꯦ ꯅꯣꯡ ꯆꯨꯗꯗꯤ ꯏꯔꯣꯏꯕ ꯆꯠꯁꯤꯔꯥꯅ
ꯑꯣ ꯍꯥꯏꯕ ꯍꯥꯏꯕ꯭ꯔꯥ ꯅꯪꯕ
ꯍꯥ
ꯍꯩꯕ꯭ꯔꯕ ꯍꯥꯏꯒꯗ꯭ꯔꯕ
ꯍꯩꯇꯦꯗ ꯏꯁꯤꯡ ꯊꯛꯄ ꯍꯩꯌꯦ
ꯃꯜꯦꯕ ꯅꯪꯁꯦ ꯍꯩꯗ ꯍꯥꯏꯗ꯭ꯔꯗꯤ ꯅꯪ ꯅꯪꯅꯐꯥꯎ ꯍꯥꯏꯔꯤꯕ ꯑꯩ ꯍꯥꯏꯗꯗꯤ ꯌꯥꯏꯅꯦ ꯆꯠꯁꯦ
ꯄꯨꯕꯤꯒ ꯍ
ꯀꯩꯅꯣꯗ ꯑꯃ ꯋꯥꯇꯔ ꯄꯥꯔꯛ ꯂꯩꯅꯃ꯭ꯌꯨꯁꯃꯦꯟ ꯋꯥꯇꯔ ꯑꯦꯃ꯭ꯌꯨꯁꯃꯦꯟ ꯄꯥꯔꯛ ꯂꯩ ꯈꯪꯕ꯭ꯔꯥ
ꯏꯅꯣ ꯏꯗꯣ ꯁꯤꯁꯤꯡꯃꯥꯒꯤꯗꯣ
ꯑꯥꯎ
ꯑꯦ ꯑꯗꯨꯗꯤꯃꯜ ꯑꯅꯛꯄꯗ ꯄꯨꯕꯤꯒꯅꯦ
ꯀꯗꯥꯏꯗ ꯑꯅꯛꯄꯗ ꯀꯩ ꯂꯩꯒꯦ
ꯑꯣꯐꯤꯁꯔꯁ ꯀ꯭ꯂꯕꯇ
ꯌꯥꯏꯅꯦ ꯅꯪ ꯄꯨꯕꯒꯦ ꯍꯥꯏꯔꯗꯤ ꯌꯥꯔꯦ ꯍꯥꯏꯗꯤ ꯑꯃ ꯍꯥꯏ
ꯁꯦꯡꯕ꯭ꯔꯣ ꯁꯦꯡꯉꯕ꯭ꯔꯣ
ꯏꯁ ꯆꯉꯦꯍ
ꯅꯣꯡ ꯆꯨꯗꯗꯤ ꯍꯥꯏꯕꯅꯦꯀꯣ ꯅꯣꯡ ꯆꯨꯗꯤ ꯑꯩ ꯈꯪꯒꯦ
ꯌꯥꯏꯗ ꯅꯅꯕꯨ ꯆꯠꯀꯦ ꯍꯥꯏꯗꯤ ꯅꯣꯡ ꯆꯨꯔꯁꯨ ꯌꯥꯏ ꯑꯩꯗꯤ
ꯏꯔꯥ ꯅꯣꯡ ꯆꯨꯔꯗꯤ ꯐꯛꯀꯅꯤꯗ
ꯆꯗꯥ ꯏ
ꯍꯣꯔꯦꯟ ꯅꯣꯏ ꯅꯨꯄꯥꯅ ꯍꯣꯔꯦꯟ ꯐꯨꯕꯤꯔꯛꯇꯦ ꯑꯩ ꯃꯉꯥꯜ ꯇꯥꯅꯤꯡꯗꯦꯒ
ꯍꯨꯃꯤꯔꯣꯏꯍꯦ
ꯃꯉꯥꯜ ꯇꯥꯅꯤꯡꯗꯦꯒ ꯑꯩ ꯁꯦꯡꯗꯣꯛꯆꯕ ꯍꯥꯏꯗ ꯐꯦꯁꯕꯨꯛꯇ ꯑꯃꯨꯛ ꯊꯥꯒꯠꯂꯛꯇꯅꯕ ꯀꯤꯌꯦ ꯑꯩꯗꯤ
ꯏꯁꯁ ꯅꯪꯉꯨꯅꯄꯥꯥꯝꯃꯜꯂꯦ ꯑꯗꯨꯗꯤ
ꯑꯩꯗꯤ ꯃꯄꯨ ꯂꯩꯔꯕ ꯃꯤꯁꯤꯡꯗ ꯈꯨꯠ ꯈꯨꯠ ꯊꯤꯡꯗꯦꯕ ꯈꯪꯕ꯭ꯔꯥ ꯈꯨꯠ ꯌꯥꯎꯗꯦꯕ ꯌꯥꯎꯔ
ꯅꯪꯁꯤ ꯅꯪꯁꯤ ꯖꯗꯤ ꯌꯥꯌꯦ
ꯃꯄꯨ ꯂꯩꯈ꯭ꯔꯣ ꯑꯩꯈꯣꯏꯗꯤ ꯊꯦꯡꯗꯦꯍꯦ
ꯅꯪ ꯅꯪꯁꯨ ꯃꯄꯨ ꯂꯩꯒꯗꯧꯃꯜ ꯂꯩ ꯍꯥꯏꯗꯤ ꯅꯪ ꯃꯤ ꯑꯃꯒꯤ ꯃꯄꯨ ꯑꯣꯏꯗꯧꯃ ꯂꯩ ꯑꯗꯨꯗꯤ ꯃꯣꯏ ꯄꯨ ꯍꯥꯏꯨꯕ ꯀꯩꯅꯣ ꯑꯦꯁ
ꯇꯨꯡꯒꯤꯗꯤ ꯃꯄꯨ ꯂꯩꯔꯛꯀꯅꯤ ꯀꯩꯅꯣ ꯑꯩꯁꯨ ꯍꯧꯖꯤꯛꯀꯤꯗꯤ ꯃꯄꯨ ꯂꯩꯇ꯭ꯔꯤ ꯑꯉꯥꯎꯕꯥꯎ ꯍꯨꯏꯗꯧ ꯆꯠꯂꯤꯈꯩꯗꯣ
ꯌꯥꯏꯍꯦ ꯊꯤꯕ ꯌꯥꯗ꯭ꯔꯣ ꯊꯤꯕ ꯌꯥꯗ꯭ꯔꯥ
ꯑꯩꯈꯣꯏ ꯊꯤꯔꯦꯁꯨ ꯈꯪꯗꯦꯅꯦ ꯑꯩꯈꯣꯏꯒ ꯆꯅꯗꯦꯅꯦ ꯑꯩꯈꯣꯏꯒ ꯆꯥꯟꯅꯒꯗꯕ ꯍꯥꯟꯅ ꯊꯤꯕꯗꯤ ꯌꯥꯗꯦꯕ
ꯐꯖꯗꯕ꯭ꯔꯣ ꯅꯪꯒꯨꯝꯅ
ꯆꯠꯂ ꯁꯛꯀꯤ ꯋꯥꯗꯤ ꯂꯧꯈꯠꯄ ꯌꯥꯗꯕ ꯑꯩꯕꯨ ꯏꯁ
ꯑꯗꯨ ꯆꯥꯟꯅꯕ ꯐꯪꯗꯦ ꯍꯥꯏꯁꯦ ꯀꯩꯒꯤꯅꯣꯕ
ꯁꯛꯇꯤ ꯃꯜꯂꯦ ꯌꯥꯗꯦ ꯈ꯭ꯔ
ꯅꯪ ꯅꯪ ꯅꯪ ꯅꯪ ꯊꯤꯕꯗꯨ ꯅꯪꯅꯔꯅꯔꯕ
ꯑꯩ ꯊꯕ
ꯑꯣꯣ ꯑꯣ ꯑꯗꯨꯗꯤꯅꯦ ꯁꯤꯗ ꯄꯩꯁꯥ ꯐꯪꯕ ꯄꯩꯁꯥ ꯐꯪꯕꯗꯣ ꯑꯗꯨꯗ ꯄꯩꯁꯥꯅ ꯪꯅ ꯐꯖꯍꯜꯂꯣ
ꯍꯦꯔ ꯍꯗꯁꯨ ꯑꯗꯨꯏꯗꯤ ꯇꯔꯔꯤꯛ ꯍꯥꯏꯕꯟꯗ꯭ꯔꯣ ꯑꯩꯈꯣꯏꯒꯤ ꯍꯨꯃꯥꯡꯅ ꯇꯥꯟꯈꯤꯅꯤ ꯑꯩꯗꯤ ꯆꯍꯤ ꯑꯅꯤ ꯃꯅꯨꯡꯗꯀꯣ
ꯑ
ꯀꯦꯒꯦ ꯃꯤꯁꯇꯔ ꯀꯣꯛꯅꯕ ꯋꯥꯔꯤꯗꯨ ꯕꯕꯥ
ꯇꯩꯅ
ꯗꯧꯔꯒꯦꯖꯤꯛ ꯀꯦ
ꯀꯩꯝꯇ ꯇꯧꯗꯦ ꯑꯗꯨꯝ ꯅꯪ ꯅꯪ ꯅꯪ ꯋꯥꯔꯤꯔꯤ ꯁꯥꯔꯤꯕ ꯑꯗꯨꯅꯦ ꯑꯩ ꯇꯨꯝꯕ ꯉꯝꯗ꯭ꯔꯦ ꯏꯕꯥꯅꯤ ꯋꯥꯔꯤ ꯁꯥꯗ꯭ꯔꯔꯤꯕ ꯅꯨꯃꯤꯠꯇꯒꯤ ꯑꯩ ꯑꯩ ꯆꯥꯕꯁꯨ ꯆꯥꯗ꯭ꯔꯦ ꯇꯨꯝꯃꯁꯨ ꯇꯨꯝꯗ꯭ꯔꯦ
ꯍ ꯀꯣꯜ ꯇꯧꯔꯛꯀꯦ ꯀꯩ ꯍꯥꯏ ꯌꯥꯗ꯭ꯔꯣ ꯑꯩꯈꯣꯏꯗꯤ ꯋꯦꯜꯀꯝꯅꯤ
ꯑꯁ ꯅꯪ ꯀ ꯇꯧꯔꯛꯑꯣ ꯅꯪ ꯅꯤꯡꯁꯤꯡꯉꯦ ꯍꯥꯏꯔꯛꯄ ꯌꯥꯗ꯭ꯔꯣ
ꯑꯦ ꯑꯩꯈꯣꯏꯗꯤ ꯐ꯭ꯔꯤꯗ ꯂꯩꯌꯦꯦ ꯅꯪ ꯈꯪꯅ ꯈꯪꯅ ꯑꯦꯁ ꯌꯥꯗ꯭ꯔꯥ ꯌꯥꯗ꯭ꯔꯥ
ꯑꯣ ꯑꯩꯅ ꯍꯥꯏꯔꯛꯄ ꯌꯥꯗ꯭ꯔꯣ
ꯌꯥꯗ꯭ꯔꯦꯀꯣ ꯃꯤꯗꯤ ꯃꯄꯨ ꯂꯩꯈꯤꯕꯗꯒ ꯌꯥꯗ꯭ꯔꯥ
ꯌꯥꯏꯗ ꯑꯗꯨꯗꯤ ꯅꯪ ꯅ ꯅꯪꯅꯐꯥꯎ ꯑꯗꯨꯃꯥꯏꯅ ꯈꯟꯒꯗꯤ ꯌꯥꯔꯦꯗ
ꯃꯄꯨꯒ ꯈꯠꯅꯁꯤꯔꯥ ꯈꯪꯗ꯭ꯔꯦꯗ
ꯌꯥꯏꯅꯦ ꯉꯔꯝꯃꯗꯤ ꯆꯠꯂꯣ ꯅꯪ ꯉꯔꯝꯃꯗꯤ ꯌꯥꯏ ꯅꯪ ꯅꯪꯅ ꯅꯛꯇ ꯑꯣꯏꯅ ꯂꯥꯛꯑꯒꯦ
ꯆꯦꯡꯕꯣ
ꯆꯉꯦ
ꯅꯣꯏ ꯃꯄꯨꯗꯤ ꯃꯤꯌꯥꯡ ꯀꯪꯉꯤꯅꯦ ꯑꯩꯈꯣꯏꯗꯧꯅ ꯖꯤꯝꯁ ꯅꯥꯗꯦꯅꯦ ꯑꯃꯨꯛ ꯊꯥꯗꯪ ꯉꯍꯥꯥꯎꯖꯈꯤꯅꯤꯉꯣ
ꯑꯗꯣ ꯀꯩꯒꯤꯅꯣ ꯃꯥꯪ ꯉꯁꯥꯏ ꯀꯤ ꯍꯥꯏꯕꯗꯣ ꯀꯤ ꯍꯥꯏꯇꯥꯔꯦ ꯅꯪ ꯉꯁꯥꯏ ꯌꯥꯝ ꯀꯤꯌꯦ ꯃꯥꯪ ꯐꯖꯥꯗ ꯈꯥꯉꯂꯦ
ꯅꯪꯅ ꯍꯥꯏꯕꯤꯔꯒ ꯑꯦ
ꯑꯩ ꯍꯥꯏꯗꯣꯏꯣꯅ ꯑꯩꯕꯨ ꯑꯩꯒꯤ ꯑꯦꯀꯥꯎꯟꯗ ꯁ꯭ꯇꯣꯛꯜ ꯇꯧꯋꯦ ꯍꯥꯏꯅ
ꯅꯪꯅ ꯏꯁꯇꯣꯛ ꯇꯧꯒꯦ ꯇꯧꯔꯒ ꯑꯩꯉꯣꯟꯗ ꯍꯥꯏꯖꯤꯜꯂꯤ
ꯅꯪ ꯇꯧꯔꯥꯛꯄꯅꯦ ꯈꯟꯉꯦꯕ ꯅꯪ ꯅ ꯍꯥꯟꯅ ꯑꯩꯒꯤ ꯀꯩꯅꯣ ꯄ꯭ꯔꯣ ꯄꯤꯛ ꯀꯩꯅꯣ ꯑꯃ ꯄꯣꯁ ꯑꯃ ꯂꯥꯏ ꯇꯧꯔꯕꯅꯦꯕ ꯑꯗ ꯑꯩ ꯎꯒꯦꯔꯥ ꯍꯥꯏꯅ ꯈꯟꯕꯤ ꯑꯃꯨꯛ ꯑꯟꯂꯥꯏ ꯇꯧꯕ
ꯑꯦ ꯅꯪꯗꯤ ꯌꯥꯝ ꯊ ꯊꯨꯔꯝꯃꯤꯅ ꯑꯗꯨꯗꯤ ꯂꯥꯏꯔꯤꯛ ꯇꯧꯔꯛꯄꯗꯣ ꯂꯥꯏꯔꯤꯛ ꯍꯦꯛ ꯇꯧꯔꯛꯄ ꯅ ꯗꯪꯒꯦ
ꯑꯗꯨꯗꯩꯅꯦꯕ ꯅꯪ ꯅꯪ ꯑꯩꯕꯨ ꯁ ꯇꯧ ꯇꯧꯅ ꯍꯥꯏꯕꯗꯣ ꯑꯗꯨꯗꯅ ꯑꯗꯨꯗꯩꯩꯅ ꯇꯧꯗꯦꯍꯦ ꯍꯥꯏꯅ ꯍꯥꯏꯔꯛꯈꯤꯕ ꯑꯩ ꯈꯪꯗꯕꯒꯤ ꯇꯥꯏꯞꯇ
ꯑꯣ ꯑꯗꯨꯏꯅꯦ ꯅꯪꯁꯨ ꯑꯩ ꯑꯩ ꯀꯥꯡꯖꯪ ꯑꯃꯨꯛ ꯊꯤꯖꯤꯜꯂꯛꯏꯁꯦ
ꯑꯦꯁ ꯊꯤ ꯊ ꯊꯤꯗ꯭ꯔꯗꯤꯦ ꯊꯤꯒ ꯅꯣꯒꯦꯂꯣ ꯌꯥꯝꯟ ꯄ꯭ꯔꯥꯕꯦ ꯊꯥꯉꯝꯃꯦ
ꯐꯖꯩ ꯊꯤ ꯍꯥꯏꯁꯦ ꯀꯃꯥꯏꯅ ꯈꯪꯉꯦꯕ ꯑꯗꯨꯗꯤ ꯐꯣꯇꯣ ꯐꯣꯇꯣ ꯌꯦꯡꯕꯩ ꯅꯠꯇ꯭ꯔꯣ ꯂꯥꯏ ꯈꯛꯇ ꯄꯤꯔꯛꯇ ꯋꯥꯅꯦ
ꯏꯁ ꯅꯪꯒꯤꯗꯤ ꯄ꯭ꯔ ꯄ꯭ꯔꯥꯏꯚꯦꯠ ꯍꯥꯕ꯭ꯔꯒ
ꯍꯣꯏꯅꯦ ꯍꯣꯏꯅꯦ ꯄ꯭ꯔꯥꯏꯚꯦꯠ ꯄ꯭ꯔꯥꯏꯚꯦꯠꯇ ꯍꯥꯡꯉꯒꯦꯅꯦ ꯑꯃꯨꯛꯇ ꯏꯁꯇꯣꯛ ꯇꯧꯁꯤꯜꯂꯣꯑꯣ ꯀꯩꯅꯣ ꯐꯣꯂꯣ ꯇꯧꯁꯤꯜꯂꯁꯨ ꯌꯥꯗꯦ ꯑꯦꯔ
ꯏꯅ
ꯍꯣꯏꯅꯦ ꯍꯣꯏꯅꯦ ꯆꯨꯝꯃꯤꯅꯦ ꯆꯨꯝꯃꯤꯅꯦ ꯀꯥꯎ ꯍꯣꯏꯅꯦ ꯃꯄꯨ ꯂꯩꯕꯩꯅꯤꯅꯦꯁꯦ
ꯑꯗꯨ ꯑꯗꯨ ꯅꯦ
ꯃꯄꯨ ꯂꯩꯇ꯭ꯔꯗꯤ ꯍꯥ ꯐꯣꯂꯣꯒ ꯇꯧꯁꯜꯂ ꯇꯦꯛꯀ ꯇꯧꯁꯜꯂ ꯍꯇꯣꯔꯤꯗꯒ ꯊꯥꯒꯠꯇꯔ ꯇꯧꯈꯤꯗꯣꯏꯅꯦꯕ
ꯑꯗꯨꯅ ꯑꯩ ꯑꯣꯏꯅꯀꯣ ꯐꯣꯂꯣ ꯇꯧꯒꯦ ꯅꯪꯕꯨ ꯐꯣꯂꯣ ꯕꯦꯛ ꯇꯧꯋ ꯀꯥꯏꯅ
ꯍꯣꯏꯅꯦ ꯑꯩ ꯐꯣꯂꯣ ꯇꯧꯔꯛꯀꯦꯅꯦ ꯑꯗꯨꯒꯤꯗꯤ ꯀꯩꯝꯇꯧꯅ ꯃꯄꯨ ꯃꯄꯨꯅ ꯁꯥꯎꯔꯛꯀꯅꯤꯅ ꯇꯧꯗ ꯋꯥꯂꯦ
ꯊꯅꯨꯗ ꯌꯥꯏꯗ ꯐ
ꯍꯣꯔꯦꯟ ꯃꯄꯨꯅ ꯁꯥꯎꯔꯛꯑꯒ ꯑꯩꯉꯣꯟꯗ ꯀꯌꯥ ꯏꯁ
ꯅꯪꯉꯣꯟꯗ ꯅꯪꯉꯣꯟꯗ ꯄꯨꯔꯤ ꯂꯣꯏꯔꯦꯗꯅ
ꯁꯤ ꯉꯕꯨ
ꯁꯔꯦ
ꯁꯤꯁꯨ ꯅꯣꯏ ꯅꯨꯄꯥ ꯃꯤꯡ ꯃꯥꯜꯂꯦ
ꯑꯍꯥ ꯍꯥ ꯍꯥ ꯅꯥꯇꯦ ꯍꯦ ꯅꯪꯁꯤꯅꯦꯀꯣ ꯆꯤꯡꯃꯣꯟꯗꯨꯅ
ꯍꯥꯏ ꯅꯨꯡꯁꯤꯅ ꯇꯧꯕꯅꯤꯗ
ꯍꯣꯏꯗ ꯑꯩꯁꯨ ꯈꯪꯉꯤꯗ
ꯏꯆꯟ ꯁꯤꯡꯅꯕ ꯋꯥꯊꯤ ꯇꯧꯒꯦ ꯇꯧꯕꯅꯤꯅ
ꯑꯗꯨ ꯑꯗꯨꯅꯦ ꯑꯩꯁꯨ ꯏꯕꯨꯡꯗ ꯑꯣ ꯀꯀꯥ ꯌꯥꯏ ꯌꯥꯏ ꯀꯀꯥ
ꯗꯥꯍ ꯀꯧꯔꯣ ꯑꯗꯨꯗꯤ
ꯏꯁ ꯀꯀꯥ ꯀꯧꯏ ꯍꯥꯏꯗꯨꯗꯤ
ꯑꯗꯨꯗꯤ ꯀ ꯀꯥ
ꯀꯥꯀꯥ
ꯍꯥꯎ
ꯑꯩ ꯑꯆꯥꯄ ꯆꯥꯅꯤꯡꯉꯦ ꯐ ꯂꯩꯕꯤꯌ ꯅꯪ ꯑꯣꯏꯅ ꯂꯩꯕꯤꯌꯣ
ꯄꯩꯁꯥ ꯄꯤꯔꯣ ꯂꯩꯕꯤꯔꯀꯦ
ꯏꯁ ꯀꯀꯥꯅꯕꯨ ꯑꯩꯉꯣꯟꯗ ꯄꯩꯁꯥ ꯍꯪꯉꯤꯁꯦ ꯆꯨꯝꯕ꯭ꯔꯅꯦ
ꯑꯩꯗꯤ ꯃꯄꯨ ꯂꯩꯕ ꯃꯤꯗ ꯑꯆꯥꯐꯠ ꯄꯪꯆꯥ ꯄꯥꯛꯄꯤ ꯄꯤꯖꯗꯦ
ꯅꯪꯁꯨꯗꯤ ꯑꯩꯒꯤ ꯀꯀꯥꯅꯦ ꯑꯗꯨꯁꯦ ꯑꯗꯨꯝ ꯍꯪꯉꯨꯅꯦ ꯀꯩꯅꯣ
ꯑꯦꯦ ꯑꯗꯨꯗꯤ ꯌꯥꯔꯣꯏ ꯅꯪ ꯑꯩꯒꯤ ꯀꯩꯅꯣꯗ ꯔꯦꯖꯤꯁꯇꯔꯗ ꯌꯥꯎꯗ꯭ꯔꯤ
ꯀꯀꯥꯒꯤ ꯔꯦꯖꯤꯁꯇꯔꯗ ꯌꯥꯎꯧꯗ꯭ꯔꯤ ꯌꯥꯎꯔꯛꯕ ꯀꯥꯟꯗ ꯑꯣꯏꯅ ꯆꯞꯄ ꯑꯍꯥꯎ ꯑꯍꯥꯎꯕ ꯂꯩꯕꯤꯒꯁꯦ
ꯅꯆꯥꯅꯦꯅ ꯈꯜꯂꯣ ꯑꯗꯨꯒ ꯑꯗꯨꯝ ꯂꯩꯕꯤꯌꯨ ꯍꯥꯏꯕꯅꯤꯗ ꯑꯩꯗꯤ ꯅꯪꯒꯤ ꯀꯣꯏ ꯑꯍꯦꯅꯤ
ꯏꯗ ꯅꯨꯄꯤꯁꯨ ꯊꯤꯔꯤ
ꯅꯆꯥ ꯍꯥꯏꯔꯗꯤ ꯅꯪꯒꯤ ꯑꯁꯦꯡꯕ ꯅꯆꯥ ꯅꯗ꯭ꯔꯁꯨ ꯅꯦꯕꯨꯡꯈꯣꯏꯒꯤ ꯅꯪꯒꯤ ꯅꯆꯦꯈꯣꯏꯒꯤ ꯆꯥꯂꯦꯅ ꯈꯜꯂꯣꯕꯅꯦ ꯊꯠ
ꯑꯗꯨꯗꯣ ꯅꯪ ꯔꯦꯖꯤꯁꯇꯔꯗ ꯌꯥꯎꯗ꯭ꯔꯤꯕ
ꯍꯥꯄ ꯍꯧꯖꯤꯛ
ꯔꯦꯖꯤꯁꯇꯔꯗ ꯌꯥꯎꯔꯝꯕꯗꯤ ꯑꯁ
ꯍꯞꯄꯨ ꯍꯞ ꯍꯞꯄꯗꯨ
ꯂꯩꯕꯤꯔꯛꯄ ꯌꯥꯕ
ꯑ ꯑꯣꯏꯔꯝꯅꯦ
ꯅꯪ ꯃꯤꯡꯁꯦ ꯑꯩ ꯔꯦꯖꯤꯁꯇꯔꯗ ꯊꯥꯔꯝꯃꯒꯦ ꯑꯗꯨꯗꯤ
ꯑꯧ ꯐꯥꯕ ꯆꯠꯂꯣ ꯍꯧꯖꯤꯛ
ꯍꯣꯔꯦꯟ ꯀꯣꯟꯅ ꯆꯄꯣꯠ ꯂꯩꯕꯤꯅꯕ
ꯀꯣꯜꯀꯇꯥ
ꯑꯗꯨ ꯍꯥꯏꯔꯣꯗꯅ ꯑꯗꯨꯗꯤ ꯔꯦꯖꯤꯁꯇꯔꯗ ꯏꯅꯤꯡꯉꯦꯕ
ꯍꯈꯣꯏ ꯀꯀꯥ
ꯚꯦꯔꯤꯒꯨꯗ
ꯑꯣ ꯍꯣ ꯍꯣ ꯁꯇꯦ ꯀꯀꯥ
ꯑ ꯅꯪ ꯅꯅꯥ ꯌꯥꯝꯝ ꯀꯜꯂꯦ
ꯑꯩ ꯑꯩ ꯅꯪ ꯑꯆꯥꯄꯣꯠ ꯂꯩꯕꯤꯗꯕ ꯑꯗꯨꯒꯤ ꯑꯩ ꯆꯠꯇꯕ
ꯑꯆꯥꯄꯣꯠ ꯂꯩꯕꯤꯗꯦ ꯆꯠꯅꯤꯡꯗꯕ
ꯎꯝ ꯑꯩꯈꯣꯏꯗꯤ ꯑꯉꯥꯡꯅꯤꯅ ꯑꯩꯈꯣꯏꯗꯤ ꯑꯉꯥꯡꯅꯤꯅꯀꯣ ꯑꯆꯥꯄꯣꯠꯅ ꯑꯗꯨꯝ ꯊꯦꯝꯃꯗꯤ ꯌꯥꯔꯅꯦꯕ
ꯑꯣ ꯍꯣꯏ ꯍꯣꯔꯦꯟ ꯑꯕꯣꯛꯇꯣ ꯈꯪꯉꯦꯗꯅ ꯀꯕꯣꯛꯇꯣ ꯑꯗꯨ ꯂꯩꯔꯒ ꯄꯨꯔꯛꯑꯒꯦ
ꯌꯥꯏ ꯌꯥꯏ ꯑ ꯌꯥꯝ ꯍꯔꯥꯎꯋꯦꯅ ꯀꯣ
ꯑꯗꯨ ꯂꯩꯔꯒ ꯍꯣꯔꯦꯟ ꯅꯪꯉꯣꯟꯗ ꯄꯤꯖꯔꯒꯦꯁꯦ ꯅꯤꯄꯥꯂꯤꯒꯤ ꯇꯟꯗꯤ ꯑꯩ ꯄꯤꯅꯤꯡꯗꯦꯀꯣ ꯀꯟꯃꯜꯂꯦꯕ ꯑꯗꯨꯗꯤ
ꯇꯧ ꯀꯔꯤ ꯅꯪ
ꯆꯄꯇꯤ ꯆꯄꯇꯤꯒꯨꯝꯕ ꯄꯔꯊꯥꯒꯨꯝꯕ ꯑꯗꯨꯕꯨꯗꯤ ꯏꯁ ꯇꯜꯂꯦ ꯑꯩꯁꯨ ꯑꯩꯈꯣꯏꯗꯤ ꯆꯥꯛ ꯅꯠꯇ꯭ꯔꯗꯤ ꯄꯨꯛ ꯊꯟꯗꯦꯕ ꯈꯪꯕ꯭ꯔ
ꯀꯟꯁꯤ ꯑꯏ ꯇꯟꯆꯥ ꯆꯥꯔꯦꯕ
ꯀꯟꯆꯦꯌꯥ ꯍꯧꯒꯠꯗ꯭ꯔꯤꯕꯣ
ꯍꯥꯥ ꯇꯣꯛꯑꯣ ꯇꯣꯛꯑꯣ ꯌꯥꯔꯦ
ꯑꯩ ꯆꯥꯛꯂꯥꯝꯃꯦ ꯍꯥꯏꯕꯀꯣ ꯀꯥꯖꯤ ꯈꯔ ꯉꯟꯅ ꯇꯧꯔꯣ ꯍꯥꯏꯕ
ꯅꯪ ꯅꯪꯁꯨ ꯅꯦꯄꯥꯂꯤ ꯅꯨꯄꯤ ꯑꯃ ꯀꯣꯏꯔꯝ ꯃꯥꯜꯂꯦ
ꯑꯩꯔꯣ ꯑꯩꯈꯣꯏ ꯌꯨꯝ ꯃꯅꯥꯛꯇ ꯅꯦꯄꯥꯜꯂꯤ ꯑꯃ ꯂꯩꯌꯦ ꯅꯦꯄꯥꯂꯤ ꯑꯩꯈꯣꯏꯗ ꯄꯥꯟꯕ ꯑꯃ ꯂꯩꯌꯦꯕ ꯏꯅꯦ ꯑꯗꯨꯗꯒꯤ ꯈꯪꯕꯅꯦꯗ
ꯃꯥꯏ ꯅꯨꯄꯥꯗꯨ ꯑꯗꯨ ꯃꯥꯏ ꯍꯥꯏꯌꯦꯕ
ꯏꯁ ꯑꯗꯨꯃꯛ ꯈꯣꯏꯕ꯭ꯔꯅꯦ ꯍꯥꯏꯗꯤ ꯃꯣꯏ
ꯈꯣꯏꯗ꯭ꯔꯗꯤ ꯑꯦ ꯑꯩꯈꯣꯏ ꯈꯨꯡꯉꯥꯡꯗꯣ ꯅꯣꯛꯅꯤꯡꯕꯅꯤꯅꯦ
ꯑꯗꯨ ꯅꯣꯛꯅꯤꯡꯕꯩꯅꯦ ꯅꯣꯛꯄꯗꯣ
ꯑꯁ ꯅꯣꯏꯒꯤ ꯇꯟꯗꯨ ꯈꯨꯇꯛꯇꯨ ꯌꯥꯗꯦꯕꯒꯣ ꯃꯣꯏꯗ ꯑꯥ ꯇꯥꯁꯨ ꯂꯩꯇ꯭ꯔꯦ ꯁꯤꯗꯤ ꯀꯃꯥꯏꯅ ꯇꯟ ꯆꯥꯔꯅꯤ ꯆꯐꯥꯇꯤ ꯀꯃꯥꯏꯅ ꯆꯥꯔꯅꯤꯗ
ꯌꯥꯏꯌꯦ ꯅꯪꯁꯨ ꯌꯥꯏꯌꯦ
ꯗꯥꯜꯁꯨ ꯂꯩꯇ꯭ꯔꯦꯕ ꯀꯃꯥꯏ ꯇꯧꯔꯅꯤ ꯁꯤꯗꯤ
ꯄꯛꯄꯅ ꯂꯣꯏꯔꯦ
ꯆꯨꯝꯗ꯭ꯔꯣ ꯁꯨꯃꯥꯏ ꯉꯥꯡꯗ꯭ꯔꯣ ꯑꯗꯨꯅꯦꯕ ꯅꯪꯁꯦ ꯀꯣꯟꯅ ꯑꯗꯨꯃꯥꯏꯅ ꯇꯧꯔꯛꯀꯅꯦꯕ
ꯇꯨꯀꯠꯆꯩ ꯍꯥꯏꯔꯛꯀꯅꯣ ꯅꯤꯄꯥꯗꯤ ꯅꯠꯇꯤꯌꯦ ꯀꯗꯥꯏꯗ ꯅꯦꯄꯥꯂꯤꯅ ꯀꯅꯥꯅ ꯍꯥꯏꯔꯛꯄ꯭ꯔꯥ
ꯀꯔꯤ ꯍꯥꯏꯔꯦ ꯅꯪ ꯀꯔꯤ ꯍꯥꯏꯔꯦꯗ ꯑꯗꯨꯗꯤ ꯀꯔꯤ
ꯀꯣꯟꯅ ꯍꯥꯏꯕꯤꯒꯦ
ꯑꯍꯣꯏ ꯍꯣꯏ ꯀꯣꯟꯅꯖꯨ ꯍꯥꯏꯌꯣ ꯍꯖꯤꯠꯁꯨ ꯍꯥꯏꯌꯣ ꯑꯩꯈꯣꯏꯗꯤ ꯇꯥꯕꯤꯔꯒꯦ
ꯍꯣꯏꯕ ꯅꯪ ꯇꯥꯕꯤꯔꯤꯒꯦ ꯅ ꯉꯥꯏꯔꯤ ꯍꯥꯏꯕ ꯑꯩ ꯈꯪꯉꯦꯕ
ꯅꯪꯅ ꯇꯥꯕꯤ ꯑꯩꯅ ꯇꯥꯕꯤꯗꯗꯤ ꯃꯤ ꯀꯅꯥꯒ ꯇꯥꯕꯤꯗꯣꯏꯅꯣ ꯏꯆꯟꯕꯨ
ꯑꯗꯨꯅꯦ ꯇꯥꯕꯤꯅꯤꯡꯉꯥꯏ ꯃꯤ ꯂꯩꯇ꯭ꯔꯦ ꯑꯗꯨꯒꯤꯅꯦ ꯅꯪꯉꯣꯟꯗ ꯀꯣꯜ ꯇꯧꯔꯛꯄꯗꯣ
ꯑꯗꯨꯗꯤ ꯀꯀꯥꯅ ꯍꯥꯏꯕ
ꯍꯣꯏ ꯀꯀꯥ
ꯑꯗꯨꯅꯦꯗꯅ ꯑꯩ ꯔꯦꯖꯤꯁꯇꯥꯔꯗ ꯍꯧꯖꯤꯛ ꯏꯕ ꯆꯠꯀꯦ ꯆꯥꯄꯣ ꯂꯩꯕꯤꯅꯕ ꯀꯩꯕ
ꯃꯤꯡꯗꯣ ꯈꯪꯕ꯭ꯔꯕ ꯔꯦꯖꯤꯁꯇꯔꯗ ꯏꯅꯕ
ꯍꯣꯏꯗ ꯅꯪꯅ ꯍꯥꯟꯅ ꯍꯥꯏꯒꯤꯗꯤ
ꯁꯨꯃꯥꯏꯅ ꯀꯩꯗꯧꯉꯥꯏꯦ ꯍꯥꯏꯔꯛ ꯀꯩ ꯂꯦꯇꯔꯅ ꯍꯥꯎꯒꯦ ꯌꯥꯝꯇ ꯍꯔꯥꯎꯑꯣꯅꯦ ꯂꯩꯇ ꯑꯃꯛ ꯏꯁ ꯈꯪꯗꯕꯒꯤꯅꯦ ꯈꯪꯉꯦ ꯑꯣꯏꯗꯕ ꯉꯥꯡꯉꯦ ꯂꯩꯦꯇꯔ ꯑꯃ ꯍꯥꯏꯔꯛꯑꯣ ꯍꯥꯏꯕꯅꯤ ꯃꯤ ꯍꯥꯏꯔꯛꯑꯣ ꯍꯥꯏꯕ ꯅꯠꯇꯦ
ꯑꯁꯦꯡꯕ ꯍꯥꯏꯕꯤꯌꯣ ꯍꯥꯏꯕ꯭ꯔꯣ
ꯍꯏ ꯑꯗꯨꯅ ꯑꯗꯨꯅ ꯍꯧꯕ꯭ꯔꯥ ꯑꯍ ꯑꯍꯅ
ꯑꯁ ꯍꯣꯔꯦꯟ ꯏꯟꯁꯥꯡ ꯍꯥꯎꯗꯧ ꯃꯥꯜꯂꯦꯍꯦ ꯇꯤꯟꯟꯅꯔꯦ
ꯩ ꯄꯩꯁꯥ ꯆꯪꯒꯗꯧꯔꯦꯅ ꯍꯥꯏꯕꯤ ꯀꯩꯅꯣ ꯇꯧꯕꯤꯔꯝꯅꯦ
ꯍꯦ
ꯀꯣꯂꯦꯖ ꯆꯠꯠꯇ꯭ꯔꯣ ꯆꯠꯇ꯭ꯔꯣ
ꯇꯧꯔꯒ ꯆꯟꯕꯤ
ꯍ ꯀꯀꯥ ꯀꯣꯂꯦꯖ ꯆꯠꯇ꯭ꯔꯕꯅ
ꯇꯥꯔꯕ꯭ꯔꯣ
ꯇꯥꯏ ꯇꯥꯏ
ꯀ ꯀꯟꯅ ꯉꯥꯡꯉꯨ ꯍꯦ ꯆꯥꯛ ꯆꯥꯗ꯭ꯔꯕꯣ ꯀꯩꯅꯣ
ꯆꯥꯛꯆꯥꯥꯛꯗ ꯅ ꯇꯧꯑꯣ ꯌꯥꯔꯦ ꯅꯪꯗꯨꯨꯗꯤꯀꯣ
ꯁꯨꯀꯥꯔꯇꯤ ꯑꯣꯏꯅ ꯁꯨꯀꯥꯔꯨꯇꯤ ꯑꯣꯏꯅ ꯆꯥꯕ ꯀꯩꯅꯩꯅꯣ ꯑꯗꯨꯒꯨꯝꯕ ꯆꯥ ꯅꯨꯡꯉꯥꯏꯔ ꯆꯥꯛ ꯀ ꯑꯣꯏꯅ ꯆꯥꯔꯒ ꯑꯩꯈꯣꯏ ꯑꯩꯈꯣꯏ ꯅꯥꯒꯥꯗꯤ ꯑꯗꯨꯒꯨꯝꯕ ꯌꯥꯗꯦꯕ ꯈꯨꯝꯕ꯭ꯔꯥ
ꯑꯗꯨ